ꯍꯜꯂꯣ
ꯍꯜꯂꯣ
ꯎꯝ
ꯇꯕ꯭ꯔꯣ
ꯑꯥ ꯇꯥꯏꯌꯣ
ꯍꯥ ꯍꯥ ꯍꯥ ꯍꯥ ꯆꯥꯛ ꯆꯥꯔꯕꯣ
ꯎꯝ ꯆꯥ ꯆꯔꯤꯗ ꯎꯝ ꯅꯣꯏꯗꯤ ꯆꯥꯔꯕꯣ ꯆꯥꯛ ꯆꯥꯗꯤꯌꯦ
ꯍꯥ ꯍꯥ ꯍꯥ ꯍꯥ ꯅꯪ ꯆꯥꯗ꯭ꯔꯤ ꯍꯥꯏꯕ꯭ꯔꯣ
ꯆꯥꯗ꯭ꯔꯤ
ꯏꯁ ꯊꯦꯡꯉꯦꯅꯦ
ꯊꯦꯡꯗ꯭ꯔꯤꯗ ꯑꯩꯈꯣꯏ ꯃꯩꯇꯩꯒꯤꯗꯤ ꯊꯦꯡꯗ꯭ꯔꯤ
ꯁꯦ ꯁꯦ ꯁꯦꯁ ꯍꯥ ꯍꯥ ꯐꯩ ꯌꯦ ꯐꯩꯌꯦ ꯌꯥꯝ ꯐꯩ ꯍꯤ ꯍꯤ ꯍꯤ
ꯅꯣꯏ ꯎꯝ ꯀꯩꯏꯟꯁꯡ ꯊꯣꯡꯉꯒꯦ
ꯌꯦꯟ ꯊꯣꯡꯉꯦ
ꯊꯣꯡ ꯍꯩꯕ꯭ꯔꯅꯦ
ꯑꯦ ꯍꯩꯇ꯭ꯔꯗꯤ
ꯍꯑꯍꯤ ꯍꯥ ꯁꯤꯁꯇꯔꯁꯦ ꯍꯩꯔꯝꯗꯧ ꯑꯩꯈꯣꯏ ꯃꯥꯅ ꯏꯔꯣꯟꯕ ꯇꯧꯔꯝꯃꯦ
ꯑꯣ ꯍꯥꯎꯔꯝꯅꯤ ꯑꯗꯨꯗꯤ
ꯉꯥ ꯑꯇꯥꯎꯕꯁꯨ ꯌꯥꯎꯋꯤꯗ
ꯑꯣ ꯌꯥꯝ ꯍꯥꯎꯋꯦ ꯑꯗꯨꯗꯤ
ꯍꯥꯎꯔꯝꯒꯅꯤ ꯑꯩꯗꯤ ꯆꯥꯗ꯭ꯔꯤ ꯁꯤꯁꯇꯔꯁꯦ ꯁꯤꯁꯇꯔꯁꯦ ꯀꯩ ꯊꯕꯛ ꯇꯧꯔꯤꯒꯦ
ꯑꯩꯔꯣ ꯁ꯭ꯀꯨꯜ ꯁ꯭ꯀꯨꯜ ꯀꯥꯔꯤꯌꯦ
ꯑꯣ ꯌꯥꯝ ꯐꯩ ꯀ꯭ꯂꯥꯁ ꯀꯌꯥ ꯀꯔꯤꯅꯣ
ꯍꯟꯗꯛ ꯇꯋꯦꯐ ꯀꯔꯤꯌꯦ ꯅꯪꯗꯤ
ꯏꯁꯀꯨꯜ ꯀꯥꯔꯤꯌꯦ ꯑꯩꯁꯨ ꯎꯝ
ꯀ꯭ꯂꯥꯁ ꯀꯌꯥ ꯀꯥꯔꯤꯅꯣ
ꯑꯩꯁꯨ ꯇꯨꯌꯦꯐ ꯀꯔꯤꯅꯦ
ꯌꯥꯝ ꯐꯩꯌꯦ
ꯅꯪ ꯀꯩꯁꯇ꯭ꯔꯤꯝ ꯂꯧꯕ꯭ꯔꯥ ꯀꯩꯁꯇ꯭ꯔꯤꯝ ꯂꯧꯕ꯭ꯔꯥ ꯎꯝ ꯂꯥꯏꯔꯤꯛ ꯂꯥꯏꯔꯤꯛ ꯍꯩꯔꯝꯗꯧ ꯃꯥꯜꯂꯤꯀꯣ
ꯑꯁ ꯂꯥꯏꯔꯤꯛ ꯍꯩꯇꯦꯗ ꯂꯥꯏꯔꯤꯛ ꯄꯥꯅꯤꯡꯉꯥꯏ ꯇꯟꯕꯒꯤ ꯍꯩꯇꯦ
ꯍꯦ ꯍꯩꯔꯝꯒꯅꯤꯗ ꯑꯍꯝ ꯀ꯭ꯂꯥꯁ ꯇꯦꯟꯗꯒꯥꯁꯦ ꯄꯤꯁꯤ ꯀꯌꯥ ꯂꯥꯛꯄ꯭ꯔꯥ
ꯑꯥ ꯑꯩ ꯄꯤꯆꯗꯣ ꯀꯥꯎꯈ꯭ꯔꯦꯅꯦ ꯁꯀꯦꯟꯗꯗꯤ ꯂꯥꯛꯄꯅꯦ
ꯎꯝ ꯂꯥꯏꯔꯤꯛ ꯍꯩꯅ ꯆꯀꯦꯟꯗ ꯂꯥꯛꯄꯗꯤ
ꯑꯁ ꯍꯩꯇꯦ ꯍꯩꯇꯕꯒꯤ ꯁꯀꯦꯟ ꯂꯥꯛꯄꯅꯦ ꯀꯩꯅꯣ
ꯎꯝ ꯍꯥ ꯍꯥ ꯍꯥ ꯃꯤ ꯄꯪꯕ ꯈꯔꯗꯤ ꯐꯤꯦꯜ ꯇꯧꯕꯁꯨ ꯌꯥꯎꯋꯦꯅ ꯁꯤꯁꯇꯔꯗꯤ ꯁꯤꯀꯦꯟ ꯂꯥꯛꯑꯦ ꯌꯥꯝ ꯐꯩꯅꯦ
ꯍꯣꯏ ꯍꯥ ꯑꯗꯨꯕꯨꯗꯤ ꯍꯥꯏꯌꯦ ꯃꯤ ꯃꯤ ꯈꯔꯗꯤꯕꯣ ꯀꯌꯥ ꯇꯧꯔꯕꯀꯣ ꯑꯁ ꯌꯨꯝꯗ ꯂꯩꯇꯕꯁꯨ ꯌꯥꯎꯋꯦꯕ
ꯎꯝ
ꯌꯥꯝꯅ ꯀꯩ ꯍꯥꯏꯁꯤꯔꯥ ꯃꯃꯥ ꯃꯄꯥꯕꯨ ꯀꯤꯕꯒꯤꯀꯣ
ꯎꯝ ꯁꯤꯁꯇꯔꯒꯤ ꯏꯆꯤꯟ ꯏꯅꯥꯎꯗꯤ ꯂꯩꯕꯔꯣ
ꯂꯩꯌꯦ
ꯀꯌꯥ ꯂꯩꯕꯔꯥ ꯅꯨꯄꯥ ꯀꯌꯥ ꯂꯩꯕꯔꯥ
ꯅꯨꯄꯥ ꯑꯃ ꯅꯨꯄꯤ ꯅꯨꯄꯤ ꯇꯔꯨꯛ
ꯑꯁ ꯌꯥꯝꯃꯤꯅꯦ
ꯌꯥꯃꯦ ꯍꯣꯏ ꯅꯣꯏꯗꯤ
ꯉꯥꯏꯈꯣꯅꯦ ꯅꯆꯦ ꯈꯣꯏꯗꯤ ꯀꯔꯤꯀꯔꯤ ꯊꯕꯛ ꯇꯧꯔꯤꯒꯦ
ꯑꯩꯈꯣꯏ ꯏꯆꯦꯗꯤ ꯂꯣꯏ ꯊꯕꯛ ꯇꯧꯈ꯭ꯔꯦꯗ
ꯑꯁ ꯅꯨꯡꯉꯥꯏꯔꯝꯒꯅꯤ ꯑꯗꯨꯗꯤ ꯅꯪ ꯇꯧꯅꯤꯡꯕ ꯇꯧ ꯌꯥꯔꯅꯤꯅꯦ ꯍꯦ ꯍꯦ ꯍꯦ ꯅꯣ ꯅꯣ ꯅꯣꯡꯃ ꯃꯨꯠ ꯀꯩꯅꯣ ꯍꯥꯏꯁꯦ ꯀꯩꯒꯤ ꯅꯣꯛꯅꯤꯡꯉꯤꯅꯣ
ꯈꯪꯗꯦ ꯑꯗꯨꯝ ꯅꯣꯡꯅꯤꯡꯉꯦ ꯅꯪ ꯅꯪ ꯈꯨꯟꯗ ꯂꯩꯕ꯭ꯔꯣ
ꯎꯝ ꯂꯩꯔꯦ
ꯃꯩ ꯂꯥꯛꯄ꯭ꯔꯣ
ꯃꯩꯕꯨꯗꯤ ꯔꯤꯒꯨꯂꯔꯗ ꯂꯥꯛꯑꯦ
ꯏꯁ ꯅꯍꯥꯟꯗꯤ ꯔꯤꯒꯨꯂꯔ ꯂꯥꯛꯇꯕꯅꯦ
ꯃꯇꯥꯡ ꯆꯥꯕꯗꯨ ꯃꯇꯥꯛ ꯆꯥꯕꯗ ꯁꯛꯃꯥꯏ ꯈꯪꯅꯁꯦ
ꯑꯦ ꯑꯦ ꯈꯪꯅꯁꯦ
ꯁꯤꯁꯇ꯭ꯔꯒꯤ ꯍꯣꯕꯤꯒꯥꯁꯦ ꯀꯩꯅꯣ
ꯍꯣꯕꯤ
ꯎꯝ
ꯑꯁ ꯑꯗꯨꯒꯨꯝ ꯑꯗꯨꯒꯨꯝꯕ ꯋꯥꯔꯤ ꯍꯪꯉꯛꯀꯅꯨꯗ
ꯀꯩꯒꯤꯅꯣ ꯍꯥꯏꯁꯦ ꯏ ꯀꯥꯏꯕ꯭ꯔꯣꯅꯦ
ꯅꯠꯇꯦ ꯏꯀꯥꯏꯀꯥꯏ ꯏꯀꯥꯏꯕꯁꯨ ꯅꯠꯇꯦꯀꯣ ꯂꯥꯏꯔꯤꯛ ꯍꯩꯇꯕꯒ
ꯍꯣꯕꯤ ꯍꯥꯏꯕꯅꯤ ꯍꯣꯕꯤ ꯍꯣꯕꯤ ꯍꯥꯏꯗꯤ ꯅꯪꯅ ꯇꯧꯅꯤꯡꯕ ꯈꯣꯠꯄꯗꯣ
ꯑꯗꯨꯅꯦ ꯑꯩꯅ ꯇꯧꯅꯤꯡꯕꯗꯤ ꯂꯩꯌꯦ ꯑꯗꯣ ꯂꯥꯏꯔꯤꯛ ꯍꯩꯇꯕꯒꯤꯅꯤꯅꯦ ꯑꯗꯨꯒꯨꯝꯕ ꯈꯟ ꯑꯩꯒꯤ ꯍꯧꯖꯤꯛꯇꯤ ꯑꯩꯒꯤ ꯍꯣꯕꯤ ꯑꯁꯤꯅꯦ ꯁꯤꯅꯦ ꯍꯥꯏꯅꯤꯡꯉꯥꯏꯗꯤ ꯂꯩꯇꯦꯗ ꯑꯗꯨꯝ ꯀ꯭ꯂꯥꯁ ꯇꯨꯋꯦꯜꯕ ꯂꯣꯏꯔꯒꯀꯣ ꯊꯕꯛ ꯇꯧꯅꯤꯡꯕ ꯄꯩꯁꯥ ꯇꯥꯅꯤꯡꯕ ꯑꯗꯨꯒꯨꯝꯕ ꯇꯧꯒꯦꯅ ꯈꯟꯕꯅꯦ ꯀ꯭ꯂꯥꯁ ꯇꯨꯋꯦꯜꯐꯁꯨ ꯑꯁ ꯊꯨꯅ ꯂꯣꯏꯅꯤꯡꯒ꯭ꯔꯦ
ꯁꯤꯁꯇꯔꯒꯤ ꯋꯥꯈꯜꯁꯤ ꯌꯥꯝ ꯐꯩꯅꯦ
ꯎꯝ ꯈꯪꯗ꯭ꯔꯦꯗ ꯐꯥꯕ꯭ꯔꯣ ꯐꯠ ꯇꯥꯕꯔꯣ
ꯁꯤꯁꯇꯔꯗ ꯀꯩꯅꯣꯝ ꯍꯪꯒꯦꯅꯦ
ꯍꯪꯉꯣꯅꯦ
ꯍꯪꯒꯦꯅꯦ ꯍꯧꯖꯤꯛ ꯍꯧꯖꯤꯛ ꯃꯅꯤꯄꯨꯔ ꯍꯧꯖꯤꯛ ꯍꯧꯖꯤꯛ ꯂꯦꯇꯦꯁ ꯐꯣꯟ ꯀꯔꯤꯔꯣ ꯍꯥꯏꯕꯤꯌꯣꯅꯦ
ꯂꯦꯇꯦꯁ ꯐꯣꯟ ꯑꯥꯏ ꯐꯣꯟ
ꯑꯥꯏꯐꯣꯟ ꯁꯝꯁꯨꯡꯒꯨꯝꯕꯗꯤ ꯐꯠꯇꯕ꯭ꯔꯥ
ꯑꯗꯨꯝ ꯐꯗꯤ ꯐꯩꯌꯦ ꯑꯗꯣ ꯑꯥꯏ ꯐꯣꯟꯒꯨꯝꯕꯗꯤ ꯈꯔ ꯑ ꯀꯩ ꯍꯥꯏꯁꯤꯅꯣ ꯃꯤꯅ ꯑꯗꯨꯝ
ꯃꯤ ꯈꯔ ꯍꯥꯏꯕꯗꯤ ꯀꯤ ꯍꯦꯜꯁꯦ ꯌꯥꯝ ꯅꯨꯡꯉꯥꯏꯇꯦ ꯍꯥꯏ ꯑꯗꯣ ꯃꯤ ꯈꯔꯗꯤ ꯁꯝꯁꯨꯡꯅ ꯐꯩ ꯍꯥꯏꯑꯦꯅꯦ
ꯈꯪꯗꯦ ꯃꯤ ꯃꯤ ꯃꯁꯥ ꯃꯁꯥꯒꯤ ꯂꯩꯔꯦ ꯑꯗꯨꯗꯤ
ꯍꯥꯥ
ꯃꯤ ꯃꯁꯥ ꯃꯁꯥꯒꯤ ꯂꯩꯔꯦꯕ ꯑꯗꯨꯗꯤ
ꯑꯣ ꯃꯤ ꯈꯔ ꯍꯥꯏꯕꯗꯨꯗꯤ ꯁꯝꯁꯨꯡꯅ ꯐꯩꯌꯦ ꯑꯥꯏ ꯐꯣꯟꯁꯦ ꯀꯌꯥ ꯅꯨꯡꯉꯥꯏꯇꯦ ꯍꯥꯏꯕꯀꯣ
ꯑꯣ
ꯀꯩ ꯀꯩ ꯐꯣꯟ ꯄꯥꯏꯔꯤꯅꯣ ꯁꯤꯁꯇꯔꯗꯤ
ꯑꯁ ꯑꯩꯗꯤ ꯑꯔꯤꯕ ꯐꯣꯟꯅꯤ
ꯑꯩꯁꯨ ꯃꯥꯉꯁꯦ ꯑꯩꯁꯨ ꯑꯩꯁꯨ ꯑꯩꯁꯨ ꯇꯨꯋꯦꯜꯞ ꯂꯣꯏꯕ ꯀꯥꯟꯗ ꯂꯩꯒꯦ ꯇꯧꯕꯀꯣ
ꯀꯩ ꯐꯣꯟ ꯂꯩꯒꯦꯔꯣ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
ꯀꯩꯅꯣ ꯃꯤ ꯃꯤ ꯌꯥꯝ ꯂꯩꯕ ꯃꯥꯜꯂꯦ ꯃꯤ ꯌꯥꯝ ꯂꯩꯕ ꯃꯥꯜꯂꯤ
ꯂꯩꯇꯦꯗ
ꯀꯅꯥ ꯀꯅꯥ ꯂꯩꯕ꯭ꯔꯣ ꯍꯧꯖꯤꯛꯇꯤ
ꯍꯧꯖꯤꯛꯇꯤ ꯊꯟꯗ ꯂꯩꯌꯦ
ꯑꯣ ꯏꯝꯐꯥꯜꯗ ꯂꯩꯕ ꯅꯨꯡꯉꯥꯏꯕ꯭ꯔꯣ
ꯅꯨꯡꯉꯥꯏꯌꯦ ꯑꯗꯨꯝ ꯅꯨꯡꯉꯥꯏꯌꯦꯗ ꯑꯩꯁꯦ ꯁꯤꯁꯇꯔꯗ ꯍꯪꯉꯤꯁꯦ ꯐꯣꯟ ꯂꯩꯒꯦ ꯇꯧꯕꯀꯣ
ꯑꯗꯨ ꯀꯩ ꯐꯣꯟ ꯂꯩꯒꯦꯔꯣꯕ
ꯑꯗꯨꯅ ꯁꯤꯁꯇꯔꯗ ꯍꯪꯉꯤꯁꯤꯅꯤ ꯀꯩ ꯀꯩ ꯐꯣꯟ ꯐꯕ꯭ꯔꯥ ꯍꯥꯏꯅ ꯍꯪꯉꯤꯁꯤꯅꯤ
ꯑꯣ ꯑꯗꯣ ꯁꯦꯝꯁꯨꯡꯅ ꯐꯩꯌꯦ ꯍꯥꯏꯔꯗꯤ ꯁꯦꯝꯁꯨꯡ ꯑꯗꯨꯝ ꯂꯩꯌꯣ
ꯈꯪꯗꯦꯗ ꯑꯥꯏ ꯐꯣꯟ ꯂꯩꯁꯤꯔꯥ ꯁꯦꯝꯁꯨꯡ ꯂꯩꯁꯤꯔꯥ
ꯅꯣꯏꯗꯤ ꯄꯩꯁꯥ ꯄꯥꯏꯕꯗꯨꯅ ꯂꯩꯌꯣ
ꯎꯍꯨꯝ ꯁꯤꯁꯇꯔꯗꯤ ꯂꯩꯔꯣꯏꯗ꯭ꯔꯣ
ꯑꯩꯔꯣ
ꯑꯥꯎ
ꯑꯩꯁꯨ ꯈꯪꯗꯦꯅꯦ ꯑꯩꯗꯤ ꯅꯦꯛꯁꯌꯔ ꯑꯣꯏꯅ ꯂꯩꯁꯤꯔꯣ ꯈꯪꯗꯦ
ꯀꯩ ꯐꯣꯟ ꯂꯩꯗꯣꯏꯅꯣ
ꯑꯁ ꯈꯪꯗꯦ
ꯑꯩ ꯈꯟꯕꯗ ꯁꯤꯁꯇꯔꯁꯦ ꯑꯥꯏꯐꯣꯟ ꯂꯩꯗꯧ ꯃꯥꯜꯂꯦꯕꯨ
ꯑꯁ ꯑꯥꯏꯐꯣꯟꯁꯨ ꯃꯃꯜꯗꯤ ꯌꯥꯝ ꯇꯥꯡꯉꯦ ꯑꯗꯨꯒꯤ
ꯎꯝ ꯑꯥꯏꯐꯣꯟꯗꯤ ꯑ ꯀꯩꯅꯣ ꯏꯁꯇꯣꯔꯗ ꯁꯦꯀꯦꯟ ꯍꯦꯟꯅ ꯌꯥꯝ ꯐꯕꯅꯤꯗ
ꯑꯁ ꯑꯩꯗꯤ ꯁꯦꯀꯦꯟ ꯍꯦꯟꯒꯨꯝ ꯁꯦꯀꯦꯟ ꯍꯦꯟꯒꯨꯝꯕ ꯄꯥꯏꯅꯤꯡꯗꯦꯗ ꯍꯥꯏꯕꯗꯤ ꯍꯣꯏ ꯐꯗꯤ ꯐꯩꯌꯦ ꯑꯗꯨꯕꯨ ꯑꯩ ꯏꯁꯥꯃꯛꯅꯤ ꯁꯦꯀꯦꯟ ꯍꯦꯟꯁꯦ ꯄꯥꯏꯅꯤꯡꯗꯕꯀꯣ
ꯁꯤꯜ ꯄꯦꯛ ꯁꯤꯜ ꯄꯦꯛ ꯄꯥꯝꯕ
ꯍꯥꯥ
ꯑꯅꯧꯕ ꯄꯥꯝꯕ ꯑꯣꯔꯤꯖꯤꯅꯦꯜ ꯑꯗꯨꯁꯨ ꯐꯩꯌꯦꯗ
ꯎꯝ
ꯐꯩꯌꯦ ꯐꯩꯌꯦ ꯂꯣꯏꯅꯃꯛ ꯐꯩꯌꯦ
ꯁꯤꯁꯇꯔ ꯁꯤꯁꯇꯔꯗꯤ ꯀꯅꯥ ꯀꯅꯥ ꯂꯩꯔꯤꯅꯣ
ꯏꯃꯥꯟꯅꯕꯤ ꯑꯃꯒ ꯏꯃꯥꯟꯅꯕꯤ ꯑꯃꯒ ꯂꯩꯌꯦ
ꯂꯩꯃꯤꯟꯅꯕ ꯅꯨꯡꯉꯥꯏꯕ꯭ꯔꯥ
ꯍꯣꯏ ꯂꯩꯕ ꯂꯩꯃꯤꯟꯅꯕ ꯅꯨꯡꯉꯥꯏꯌꯦ ꯍꯣꯏ ꯑ ꯍ ꯍ ꯍ ꯌꯥꯝ ꯅꯣꯛꯅꯤꯡꯉꯦ ꯃꯤꯇꯩꯂꯣꯟꯖꯦ ꯉꯥꯡꯄ ꯍꯩꯇꯦꯕ ꯍꯥ ꯍꯥ ꯍꯥꯏꯌꯣ ꯍꯣ
ꯍꯟꯗꯛ ꯐꯨꯠꯕꯣꯜ ꯋꯥꯜꯀꯞ ꯌꯦꯡꯕ꯭ꯔꯣ
ꯀꯩꯍꯥꯏꯕ
ꯐꯨꯠꯕꯣꯜ ꯋꯥꯔꯜ ꯀꯞ ꯌꯦꯕꯔꯕ ꯍꯟꯗꯛ
ꯑ ꯉꯁꯥꯏ ꯑꯌꯨꯛꯀꯤꯗꯣ ꯌꯦꯡꯉꯦ ꯑꯗꯨꯒ ꯅꯍꯥꯟ ꯔꯣꯅꯥꯜꯗꯣ ꯃꯣꯏ ꯁꯥꯟꯅꯕꯗꯨ
ꯑꯗꯣ ꯍꯟꯗ ꯍꯟꯗꯛꯁꯦ ꯁꯤꯁꯇꯔ ꯀꯩ ꯁꯞꯄꯣꯔꯠ ꯇꯧꯔꯤꯅꯣ ꯀꯝ
ꯅꯪꯗꯤ
ꯀꯅꯥ ꯀꯅꯥꯕꯨ ꯁꯞꯄꯣꯔꯠ ꯇꯧꯔꯤꯅꯣ
ꯇꯧꯅꯤꯡꯕ ꯇꯧꯕꯅꯦ
ꯑꯗꯨ ꯌꯥꯗꯦꯅꯦ
ꯑꯃ ꯑꯃ ꯍꯥꯏꯕ ꯍꯩ ꯑ ꯂꯩꯗꯦꯗ ꯑꯗꯨꯝ ꯅꯣꯏꯅ ꯃꯥꯗꯨꯝ ꯄꯥꯝꯃꯦ
ꯀꯃꯛ ꯄꯥꯝꯃꯤ ꯑꯩ ꯑꯩꯗꯤ ꯑꯥꯔꯖꯦꯟꯇꯤꯅꯥꯅꯦ ꯑꯥꯔꯖꯦꯟꯇꯤꯅꯥ
ꯑꯣ
ꯑꯗꯨ ꯁꯞꯄꯣꯔꯠ ꯇꯧꯋꯤꯅꯦ
ꯑꯗꯨꯁꯨ ꯐꯩꯌꯦ ꯑꯩꯁꯨ ꯑꯩꯁꯨ ꯑꯗꯨꯝ ꯄꯥꯝꯃꯦꯀꯣ ꯅꯪꯅ ꯍꯥꯏꯕꯗꯨ
ꯎꯝ ꯌꯥꯝ ꯐꯩꯌꯦꯅꯦ ꯑꯗꯨ ꯑꯗꯨ ꯃꯣꯏ ꯌꯥꯝ ꯍꯩꯕꯅꯦ ꯅꯃꯥꯟꯅꯕꯤꯗꯤ ꯀꯩꯀꯩ ꯊꯕꯛ ꯇꯧꯔꯤꯒꯦ ꯍꯥꯏꯗꯤ ꯂꯩꯗꯅ ꯁ꯭ꯀꯨꯜ ꯀꯥꯔ ꯂꯣꯏꯔꯕꯣ ꯀꯣꯂꯦꯖ ꯀꯥꯔꯤ
ꯁ꯭ꯀꯨꯜ ꯀꯥꯔꯤꯌꯦ ꯁꯦꯀꯦꯟꯗꯔꯤ ꯑꯩꯒ ꯃꯥꯟꯅꯩꯌꯦ꯫
ꯑꯣ ꯃꯥꯅ ꯁꯥꯏꯟꯁ ꯂꯧꯕ꯭ꯔꯣ
ꯎꯝ ꯑꯩꯈꯣꯏꯅꯤ ꯃꯥꯟꯅꯩꯌꯦ
ꯀꯔꯤ ꯍꯩꯕ꯭ꯔꯣ ꯍꯥꯏꯗꯤ ꯅꯪꯉꯣꯟꯗꯒꯤ ꯍꯩꯕ꯭ꯔꯣ
ꯑꯁ ꯃꯥꯅ ꯍꯩꯔꯝꯅꯤꯗ
ꯃꯥꯗꯤ ꯀꯩ ꯗꯤꯚꯖꯟ ꯀꯩ ꯗꯤꯚꯖꯟ ꯂꯥꯛꯀꯦ
ꯍꯥꯏꯕꯗꯤ ꯀ꯭ꯂꯥꯁ
ꯀ꯭ꯂꯥꯁ ꯇꯦꯟꯗꯀꯣ
ꯃꯥꯗꯤ ꯐꯥꯔꯁ ꯂꯥꯛꯑꯦ ꯍꯥꯏꯕꯅꯤ
ꯑꯣ ꯌꯥꯝ ꯐꯩꯅꯦ ꯂꯥꯏꯔꯤꯛ ꯍꯩꯕ ꯃꯥꯜꯂꯦꯅꯦ ꯑꯗꯨꯗꯤ
ꯍꯣꯏ ꯃꯣꯏꯗꯤ ꯂꯥꯏꯔꯤꯛ ꯍꯥꯏꯕꯅꯤꯃ
ꯎꯝ ꯑꯗ ꯁꯤꯁꯇꯔꯒꯤ ꯅꯨꯄꯥ ꯑꯃ ꯂꯩ ꯍꯥꯏꯗꯦ ꯅ ꯏꯅꯥꯎ ꯅꯨꯄꯥ
ꯎꯝ
ꯑꯗꯣ ꯃꯥꯗꯤ ꯀꯩ ꯇꯧꯔꯤꯒꯦ ꯁ꯭ꯀꯨꯜ ꯀꯥꯔꯤ ꯀ꯭ꯂꯥꯁ ꯀꯌꯥ ꯀꯥꯔꯤ
ꯁ꯭ꯀꯨꯜ ꯀꯥꯔꯤꯌꯦ ꯀ꯭ꯂꯥꯁ ꯍꯟꯗꯛꯁꯤ ꯀ꯭ꯂꯥꯁ ꯑꯦꯠ ꯀꯥꯔꯤꯌꯦ
ꯁꯤꯁꯇꯔ ꯁꯤꯁꯇꯔꯈꯣꯏꯁꯦ ꯅꯨꯄꯥ ꯑꯃꯈꯛꯇꯅꯤꯅ ꯌꯥꯝ ꯅꯨꯡꯁꯤꯔꯝꯒꯅꯤꯅꯦ
ꯎꯝꯍꯨꯝ ꯍꯥ ꯍꯥ
ꯌꯥꯝ ꯂꯨꯅ ꯇꯧꯔꯣ ꯌꯥꯝ ꯂꯨꯅ ꯇꯧꯔꯝꯒꯅꯤ
ꯇꯧꯔꯝꯅꯤ ꯑꯩꯗꯤ ꯈꯪꯗꯦ
ꯈꯪꯉꯣꯅꯦꯍꯦ
ꯑꯩꯗꯤ ꯍꯥꯏꯕꯗꯤꯀꯣ ꯎꯝ ꯅꯨꯄꯥ ꯑꯃꯈꯛꯇ ꯈꯛꯇꯅꯤ ꯍꯥꯏꯔꯁꯨ ꯌꯥꯝꯅ ꯀꯩ ꯍꯥꯏꯁꯤꯔ ꯌꯥꯝ ꯂꯨꯅ ꯇꯧꯔꯁꯨ ꯐꯠꯇꯦꯕ ꯑꯩꯒꯤꯗꯃꯛ ꯈꯟꯕꯗꯤ ꯍꯌꯦꯡ ꯍꯌꯦꯡ ꯆꯥꯎꯔꯗꯤ ꯑꯃꯨꯛ ꯀꯩ ꯍꯥꯏꯁꯤꯔꯣ
ꯅꯪꯕꯨ ꯎꯁꯤꯠꯂꯣꯏꯕꯀꯣ
ꯍꯣꯏ ꯑꯗꯨꯒꯤ
ꯈꯔ ꯈꯔꯁꯨ ꯐꯨꯒꯗꯕꯅꯤꯅꯦ ꯅꯨꯄꯥ ꯑꯃꯈꯛꯇꯅꯤ ꯍꯥꯏꯔꯁꯨ ꯀꯣ
ꯑꯁ ꯅꯍꯥꯟꯗꯤ ꯌꯥꯝ ꯐꯨꯕꯤꯕꯅꯦ ꯑꯗꯣ ꯍꯟꯗꯛꯇꯤ ꯐꯨꯕ ꯉꯝꯗ꯭ꯔꯦꯅ ꯑꯩꯉꯣꯟꯗꯒꯤ ꯍꯦꯟꯅ ꯆꯥꯎꯈ꯭ꯔꯦꯕ ꯑꯩꯗꯤ ꯑꯩꯗꯤ ꯃꯤꯕꯨ